ꯍꯜꯂꯣ
ꯇꯥꯕ꯭ꯔꯣ
ꯑ ꯇꯥꯏꯌꯦ ꯆꯦ
ꯀꯃꯥꯏ ꯀꯃꯥꯏꯅ ꯂꯦꯟꯒꯤꯒꯦ ꯉꯁꯤ ꯅꯨꯃꯤꯠꯁꯤꯕꯨ ꯅꯣꯡꯃꯖꯤꯕꯨ ꯀꯃꯥꯏ ꯇꯧꯔ ꯂꯣꯏꯁꯟꯒ꯭ꯔꯒꯦ
ꯑꯁ ꯉꯁꯤꯖꯦ ꯍꯥꯏꯗꯤ ꯑ ꯑꯩꯖꯦ ꯍꯧꯖꯤꯛꯁꯦ ꯑ ꯕꯣꯜ ꯌꯦꯡꯕꯒꯤ ꯉꯔꯥꯡꯖꯦ ꯅꯨꯡꯗꯥꯡ ꯈꯔ ꯊꯦꯡꯅ ꯂꯩꯕꯒꯤ ꯑꯌꯨꯛꯁꯤ ꯈꯤꯇꯪꯗꯤ ꯌꯥꯍꯧꯁꯦ ꯊꯦꯡꯇꯣꯛꯈ꯭ꯔꯦꯕ ꯀꯣ ꯑꯗꯨꯗ ꯊꯦꯡꯇꯣꯛꯈ꯭ꯔꯦ ꯑꯗꯣ ꯑꯩꯖꯦ ꯑꯗꯨꯝ ꯍꯧꯒꯠꯂꯦꯒ ꯑꯗꯨꯝ ꯕ꯭ꯔꯁ ꯀꯩꯀꯩ ꯇꯧꯊꯣꯛꯑꯦ ꯑꯗꯨꯗꯨꯒ ꯉꯥꯍꯥꯛ ꯑꯗꯨꯝ ꯆꯥ ꯅꯨꯡ ꯀꯩꯀꯥ ꯈꯔ ꯊꯛꯇꯣꯛꯑꯦ ꯑꯗꯨꯗꯨꯒ ꯏꯔꯨꯔꯨꯖꯔꯒ ꯉꯁꯤꯗꯤ ꯍꯥꯏꯗꯤ ꯑꯩꯅ ꯉꯔꯥꯡ ꯅꯨꯡꯗꯥꯡꯗꯒꯤꯁꯨ ꯉꯁꯤ ꯇꯦ ꯍꯥꯏꯗꯤ ꯈꯦꯆ꯭ꯔꯤꯅꯦ ꯎꯇꯤꯅꯦ ꯑꯗꯩ ꯑꯆꯥꯔ ꯀꯩꯀꯩ ꯈꯔ ꯁꯨꯝ ꯁꯦꯝꯃꯒ ꯆꯥꯒꯦꯅꯀꯣ ꯍꯥꯏꯗꯤ ꯍꯧꯖꯤꯛꯇꯤ ꯀꯥꯡꯖꯨ ꯌꯧꯁꯜꯂꯛꯑꯕꯅꯤꯅ ꯅꯍꯥꯟ ꯃꯨꯛ ꯕꯥꯝꯕꯣꯟꯗꯒ ꯑꯩꯈꯣꯏꯅ ꯑ ꯄꯣꯠ ꯀꯠꯄꯒꯤ ꯈꯥꯡ ꯀꯦꯆꯤꯗꯣ ꯈꯔꯕꯨꯗꯤ ꯆꯥꯏꯑꯦꯕꯀꯣ ꯑꯗꯨꯗ ꯍꯥꯏꯗꯤ ꯃꯤꯒꯤꯗꯩ ꯄꯤꯔꯛꯄꯅꯤꯅ ꯍꯦꯛ ꯑꯥ ꯑꯣꯛꯍꯧꯗ꯭ꯔꯕ ꯑꯗꯨꯗꯨꯅ ꯑꯩꯅ ꯌꯨꯝꯗ ꯐꯖꯅ ꯑꯃꯨꯛ ꯏꯁꯥꯅ ꯇꯧꯖꯔꯒ ꯆꯥꯒꯦꯅ ꯉꯁꯥꯏꯖꯦ ꯊꯣꯡꯉꯦꯅ ꯑꯍꯝ ꯍꯧꯒꯠꯂꯒ ꯑꯗꯨꯝ ꯑꯗꯨꯃꯥꯏꯅ ꯏꯔꯨꯝ ꯃꯥꯏꯊꯖꯔꯒ ꯑꯩꯁꯦ ꯍꯥꯏꯗꯤ ꯈꯦꯆꯤ ꯊꯣꯡꯕ ꯑꯖꯤꯇꯕꯨ ꯃꯇꯝ ꯀꯩꯁꯦ ꯑꯗꯨꯝ ꯈꯔꯗꯤ ꯑꯗꯨꯝ ꯆꯪꯉꯤꯗꯅ ꯑꯗꯨꯗꯨꯅ ꯑ ꯑꯗꯨꯝ ꯑꯩꯖꯦ ꯈꯣꯏ ꯏꯃꯥꯅꯖꯨ ꯍꯥꯏꯗꯤ ꯑꯗꯨꯝ ꯕꯖꯥꯔꯗ ꯏꯃꯥꯅ ꯑꯣꯏꯅ ꯆꯠꯄꯤꯔꯨꯔꯦꯕ ꯑꯗꯨꯝ ꯍꯥꯏꯗꯤ ꯈꯦꯆꯤꯗ ꯊꯥꯛꯅꯕ ꯑꯩꯈꯣꯏꯒꯤꯗꯤ ꯍꯤꯡꯒꯣꯜꯖꯨ ꯂꯩꯇꯕꯅꯤꯅ ꯄꯤꯛꯄꯅꯤꯅ ꯑꯗꯨꯅ ꯍꯋꯥꯏ ꯑꯁꯥꯡꯕꯤ ꯑꯗꯒꯤ ꯃꯔꯣꯏ ꯅꯥꯀꯨꯞꯄꯤꯒꯨꯝꯕ ꯑꯗꯒꯤ ꯁꯨꯝ ꯁꯨꯃꯥꯏꯅ ꯑꯗꯒꯤ ꯈꯦꯠꯆꯤꯗ ꯍꯥꯞꯅꯕ ꯍꯋꯥꯏ ꯃꯨꯛꯁꯣꯔꯤꯒꯨꯝꯕ ꯑꯗꯨꯒꯨꯝꯕꯖꯦ ꯑꯩꯈꯣꯏ ꯏꯃꯥꯅ ꯈꯔ ꯂꯩꯔꯨꯔꯦ ꯇꯨꯗꯨꯒ ꯍꯂꯛꯑꯒ ꯑꯗꯨꯝ ꯍꯥꯏꯗꯤ ꯑꯩ ꯏꯊꯟꯇꯅ ꯇꯧꯕꯗꯨꯗꯤ ꯑꯗꯨꯝ ꯀꯨꯏꯅ ꯆꯪꯉꯅꯤꯅ ꯑꯩꯈꯣꯏ ꯆꯦꯗꯣ ꯑꯗꯨꯒ ꯈꯣꯏ ꯏꯆꯦꯒ ꯑꯩꯒꯁꯦ ꯑ ꯊꯣꯡꯕ ꯍꯧꯃꯤꯟꯅꯔꯦ ꯑꯗꯨꯝ ꯈꯦꯆꯤ ꯑꯃ ꯊꯣꯡꯉꯦ ꯉꯁꯥꯏ ꯑꯌꯨꯛꯁꯦ ꯑꯗꯨꯒ ꯎꯇꯤ ꯑꯃ ꯇꯧꯔꯒ ꯑꯗꯒꯤ ꯑꯆꯥꯔꯖꯦ ꯍꯥꯏꯗꯤ ꯑꯩꯈꯣꯏ ꯕꯕꯥꯅ ꯉꯥꯍꯥꯃꯨꯛ ꯍꯥꯏꯗꯤ ꯍꯪꯒꯥꯝ ꯃꯔꯨꯒꯤ ꯊꯥꯎ ꯇꯛꯄꯒꯤ ꯑꯃ ꯑꯩꯈꯣꯏ ꯆꯠꯂꯨꯏꯕꯀꯣ ꯑꯗꯨꯗ ꯍꯪꯒꯥꯝ ꯃꯔꯨ ꯄꯥꯎꯗꯔ ꯑꯣꯏ ꯀꯩ ꯑꯣꯏ ꯇꯧꯕꯁꯦ ꯈꯤꯇꯪ ꯄꯣꯔꯛꯑꯦꯅ ꯍꯪꯒꯥꯝ ꯃꯔꯨꯗꯨꯃ ꯈꯤꯇꯪ ꯑꯆꯥꯔ ꯑꯃ ꯇꯧꯔꯦ
ꯎꯝ ꯑꯁ ꯑꯗꯨ ꯌꯥꯝ ꯍꯥꯎꯕꯅꯦ ꯍꯪꯒꯥꯝ ꯃꯔꯨ ꯑꯆꯥꯔꯗꯣ
ꯑꯥ ꯑꯗꯨꯒ ꯑꯗꯒꯤ ꯑꯩꯈꯣꯏ ꯏꯆꯦꯁꯤꯅ ꯍꯥꯏꯗꯤ ꯁꯨꯝ ꯈꯦꯆ꯭ꯔꯤꯒ ꯎꯇꯤꯒ ꯇꯧꯕꯗꯨꯗ ꯃꯥꯅ ꯄꯀꯧꯔꯥ ꯁꯨ ꯑꯃ ꯍꯥꯞꯅꯤꯡꯉꯦꯗꯅꯀꯧꯔꯥ ꯈꯤꯇꯪ ꯑꯃ ꯑꯩꯈꯣꯏ ꯆꯦꯅ ꯑꯃꯨꯛ ꯁꯦꯝꯃꯛꯑꯦ ꯑꯗꯨꯃꯥꯏꯅ ꯇꯧꯔꯒ ꯃꯊꯦꯜ ꯃꯊꯦꯜ ꯑꯗꯨꯝ ꯆꯥꯁꯜꯂꯦ ꯑꯗꯣ ꯍꯥꯏꯗꯤ ꯑꯗꯨꯝ ꯀꯨꯏꯅ ꯆꯪꯉꯕꯅꯤꯅ ꯀꯩꯅꯣꯁꯨ ꯆꯥꯛꯁꯨ ꯑꯗꯨꯝ ꯈꯔ ꯊꯦꯡꯉꯦ ꯆꯥꯛ ꯇꯣꯂꯛꯄ ꯑꯗꯒꯤ ꯀꯣ ꯂꯤꯛ ꯏꯟꯒꯥꯡꯁꯨ ꯑꯗꯨꯝ ꯈꯔ ꯅꯍꯥꯟꯈꯩꯗꯒꯤ ꯑꯗꯨꯝ ꯈꯤꯇꯪ ꯍꯦꯟꯅ ꯃꯥꯡꯉꯕꯅꯤꯅ ꯂꯣꯏꯁꯤꯟ ꯈꯣꯠꯆꯤꯟ ꯇꯧꯕꯗꯀꯣ ꯑꯗꯨꯃꯥꯏꯅ ꯇꯧꯔꯦ ꯑꯗꯒꯤ ꯆꯥꯛ ꯇꯣꯛꯂꯛꯑꯒꯗꯤ ꯑꯗꯨꯝ ꯇꯨꯝꯗꯤ ꯌꯥꯝ ꯇꯨꯝꯅꯤꯡꯉꯦ ꯑꯗꯨꯕꯨ ꯍꯥꯏꯗꯤ ꯎꯠꯇꯤ ꯀꯩ ꯆꯥꯥꯁꯜꯂꯒ ꯇꯨꯝꯁꯤꯟꯕꯗꯗꯤꯀꯣ ꯐꯕ ꯅꯠꯇꯦꯅ ꯑꯗꯨꯝ ꯍꯥꯏꯗꯤ ꯑꯩꯈꯣꯏ ꯏꯃꯥꯒ ꯑꯩꯒꯁꯦ ꯍꯥꯏꯗꯤ ꯑꯩꯈꯣꯏꯒꯤ ꯑꯗꯨꯝ ꯆꯥꯛꯈꯨꯝ ꯀꯩꯀꯩ ꯑꯗꯩ ꯏꯃꯨꯡ ꯃꯥꯡꯒꯣꯜ ꯀꯩꯀꯥꯁꯦ ꯁꯨꯝ ꯁꯦꯠꯆꯤꯟ ꯁꯦꯡꯖꯤꯟꯗꯅ ꯁꯨꯝ ꯇꯧꯔꯦ ꯑꯗꯨꯗꯒꯤ ꯅꯨꯡꯊꯤꯟꯗ ꯑꯃꯨꯛ ꯍꯥꯏꯗꯤ ꯑꯩꯈꯣꯏ ꯏꯃꯥꯗꯣ ꯀꯩꯅꯣ ꯇꯧꯋꯦꯕ ꯍꯥꯏꯗꯤ ꯄꯥꯂꯥꯒꯤ ꯐꯤꯁ ꯍꯥꯏꯗꯅ ꯈꯨꯗꯩ ꯍꯪꯒꯥꯝꯄꯥꯥ ꯑꯗꯨꯗꯨꯣ ꯁꯥꯕꯒꯤ ꯍꯥꯏꯗꯤ ꯑꯩꯈꯣꯏ ꯃꯥꯅ ꯃꯥꯒꯤ ꯍꯥꯏꯗꯤ ꯐꯦꯜ ꯑꯣꯏꯅꯕ ꯃꯥꯒꯤ ꯂꯪꯁꯤꯡꯗꯣ ꯑꯗꯨꯗꯣ ꯍꯥꯏꯗꯤ ꯃꯥ ꯆꯅꯥꯡ ꯊꯥꯏꯌꯦꯕ ꯑꯗꯨꯗ ꯑꯩꯅ ꯑꯃꯨꯛ ꯍꯥꯏꯗꯤ ꯈꯤꯇꯪ ꯑꯃꯨꯛ ꯆꯥꯛꯇꯣ ꯉꯁꯤꯗꯤ ꯈꯦꯆꯁꯤ ꯇꯧꯕꯅꯤꯅ ꯆꯔꯥꯡ ꯊꯥꯅꯕꯗꯣ ꯆꯥꯛꯇꯣ ꯂꯩꯇ꯭ꯔꯦꯅ ꯑꯩꯅ ꯆꯥꯛꯁꯤ ꯈꯤꯇꯪ ꯑꯃꯨꯛ ꯀꯥꯝꯈꯠꯄꯤꯔꯦ ꯑꯗꯨꯗꯨꯒ ꯑꯩꯈꯣꯏ ꯑꯗꯨꯃꯥꯏꯅ ꯀꯩꯅꯣ ꯇꯧꯔꯦ ꯑ ꯃꯥꯏ ꯐꯤꯖꯤꯡꯁꯦ ꯆꯅꯥꯡ ꯊꯥꯗꯣꯛꯑꯒ ꯍꯥꯏꯗꯤ ꯉꯁꯤꯗꯤ ꯅꯨꯡꯁꯥꯁꯨ ꯈꯤꯇꯪ ꯊꯣꯛꯄꯅꯤꯅ ꯑꯗꯨꯃꯥꯏꯅ ꯐꯧꯗꯣꯛꯇꯅ ꯁꯦꯝꯍꯧꯔꯦ
ꯎ
ꯑꯗꯨꯅꯦ ꯑꯗꯨꯃꯥꯏꯅ ꯇꯧꯔꯒ ꯑꯗꯨꯝ ꯍꯥꯏꯗꯤ ꯉꯥꯏꯍꯥꯛ ꯂꯩꯔꯒ ꯑꯃꯨꯛ ꯑꯉꯥꯡꯁꯤꯡ ꯑꯩ ꯇꯨꯏꯁꯟ ꯑꯃꯅꯤ ꯇꯧꯕꯗꯣ ꯑꯗꯨꯗꯣ ꯑꯉꯥꯡꯁꯤꯡ ꯑꯃꯨꯛ ꯇꯨꯏꯁꯟ ꯂꯥꯛꯑꯦ ꯑꯗꯨꯗꯨꯅ ꯅꯨꯡꯊꯤꯟꯗꯣ ꯑꯗꯨꯃꯥꯏꯅ ꯇꯧꯔꯒ ꯑꯗꯩ ꯅꯨꯡꯗꯥꯡ ꯋꯥꯏꯔꯝꯒꯤ ꯊꯕꯛ ꯏꯟꯈꯥꯡ ꯀ꯭ꯔꯤꯈꯩꯗꯣ ꯂꯣꯏꯁꯤꯟꯕꯗꯣ ꯈꯤꯇꯪ ꯑꯃꯨꯛ ꯌꯥꯎꯁꯜꯂꯦ ꯑꯗꯨꯗꯨꯒ ꯑꯗꯨꯅꯦ ꯑꯗꯨꯒ ꯆꯥꯛ ꯏꯁꯤꯡꯗꯨꯅ ꯑꯃꯨꯛ ꯑꯩꯈꯣꯏ ꯏꯃꯥꯅ ꯊꯣꯡꯈ꯭ꯔꯦꯕ ꯉꯁꯤ ꯅꯨꯡꯗꯥꯡꯒꯤꯗꯤ ꯑꯗꯨꯅꯦꯗꯣ ꯑꯩꯅꯃꯨꯛ ꯑ ꯍꯥꯏꯗꯤ ꯉꯁꯥꯏꯁꯨ ꯍꯥꯏꯗꯤ ꯈꯦꯁꯤꯁꯤꯗꯤꯒꯤ ꯊꯥꯎꯁꯨ ꯃꯌꯥꯝ ꯌꯥꯎꯕꯅꯤꯅ ꯄꯨꯛꯁꯦ ꯄꯤꯛ ꯊꯪꯒꯠꯂꯒ ꯂꯦꯛꯊꯣꯛꯏꯗꯅ ꯑꯗꯨꯗꯨꯅ ꯅꯨꯡꯗꯥꯡꯁꯤꯗꯤ ꯑꯆꯝꯕ ꯑꯃ ꯆꯥꯔꯁꯦꯅ ꯁꯧꯒ꯭ꯔꯤ ꯑꯃ ꯊꯣꯡꯍꯧꯋꯦ ꯑꯗꯨꯗꯨꯒ ꯀꯥꯡꯒꯧ ꯈꯤꯇꯪ ꯉꯧꯒꯗꯕ꯭ꯔꯥꯅ ꯅꯠꯇ꯭ꯔꯒꯅ ꯍꯥꯏꯗꯤ ꯑꯇꯩ ꯀꯔꯤ ꯀꯔꯤꯅꯣ ꯈꯤꯇꯪ ꯉꯥꯔꯧ ꯑꯣꯏꯕ ꯌꯥꯕ ꯑꯃ ꯀꯨꯝꯕ ꯁꯦꯝꯃꯝꯒꯗꯕ ꯃꯥꯜꯂꯦ ꯑꯩꯁꯦ ꯆꯥꯛꯈꯨꯝꯗꯗꯤ ꯆꯪꯉꯨꯗ꯭ꯔꯤ
ꯑꯣ ꯑꯁ ꯉꯁꯤꯗꯤ ꯐꯖꯅ ꯆꯥꯈ꯭ꯔꯦꯅꯦ ꯁꯣꯔ ꯈꯦꯖꯤꯁꯦ
ꯑ ꯑꯗꯣ ꯑꯁ ꯑꯩꯅ ꯅꯨꯡꯉꯥꯏꯍꯧꯗꯕ ꯑꯃ ꯍꯥꯏꯔꯒꯅ ꯍꯧꯖꯤꯛ ꯊꯝꯅꯥꯁꯦ ꯁꯤꯁꯦ ꯍꯥꯏꯗꯤ ꯍꯥꯟꯅꯗꯒꯤ ꯑꯩꯅꯁꯨ ꯉꯥꯛꯇꯪ ꯌꯦꯡꯁꯟ ꯈꯣꯠꯆꯟ ꯍꯥꯏꯗꯤ ꯕꯖꯥꯔꯗ ꯑꯣꯏꯔꯣ ꯀꯩ ꯑꯣꯏꯔꯣꯁꯨ ꯇꯧꯍꯧꯗ꯭ꯔꯕ ꯑꯗꯒꯤ ꯉꯁꯥꯏ ꯑꯩꯈꯣꯏ ꯏꯃꯥꯅ ꯑꯌꯨꯛꯇ ꯕꯖꯥꯔ ꯊꯣꯛꯄꯗꯨꯗꯗꯤ ꯊꯝꯅꯥꯥꯁꯦ ꯑꯃꯨꯛ ꯐꯪꯗꯕ ꯑꯗꯨꯗꯤ ꯊꯝꯅꯥꯗ ꯆꯥꯔꯝꯃꯒꯗꯤ ꯍꯦꯟꯅ ꯍꯥꯏꯗꯤ ꯃꯍꯥꯎ ꯑꯃ ꯑꯃꯅ ꯑꯃꯨꯛꯀ ꯅꯨꯡꯁꯤꯔꯒ ꯂꯩꯗꯅꯀꯣ ꯑꯗꯨꯃꯥꯏꯅ ꯇꯧꯒꯗꯕꯗꯣ
ꯈꯦꯁꯤ ꯍꯥꯏꯁꯤꯗꯤ ꯊꯝꯅꯥ ꯈꯦꯁꯤꯒ ꯊꯝꯅꯥꯒ ꯍꯥꯏꯅꯔꯤ ꯃꯤꯗꯣ
ꯃꯥꯅꯦ
ꯀꯦꯖꯤꯒꯤ ꯃꯒꯨꯟꯁꯦ ꯊꯝꯅꯥꯁꯤꯅ ꯍꯥꯞꯄꯤꯅꯦꯕ
ꯑ ꯃꯥꯅꯦ ꯍꯥꯏꯗꯤ ꯃꯥꯒꯤ ꯃꯅꯥꯗꯒꯤ ꯊꯣꯛꯂꯛꯄ ꯑꯩꯈꯣꯏ ꯃꯅꯝꯗꯨꯒ ꯀꯣ ꯈꯦꯆꯤꯗꯨꯒ ꯄꯥꯁꯟꯅꯔꯒ ꯆꯥꯕ ꯀꯥꯟꯗꯅꯦꯕ ꯈꯦꯆꯦꯒꯤ ꯃꯍꯥꯎ ꯑꯁꯦꯡꯕꯁꯦ
ꯎꯝ
ꯑꯗꯨꯗꯣ ꯏꯆꯦ ꯍꯒꯗꯤ ꯍꯧꯖꯤꯛ ꯅꯨꯡꯗꯥꯡꯒꯤ ꯍꯥꯏꯗꯤ ꯆꯥꯛ ꯏꯁꯤꯡ ꯀꯩ ꯊꯣꯡꯕꯤꯈ꯭ꯔꯕꯣ ꯀꯃꯥꯏꯅ ꯇꯧꯔꯒꯦ
ꯑꯩꯈꯣꯏꯒꯤꯁꯨ ꯆꯥꯛꯁꯦ ꯊꯣꯡꯕꯗꯤ ꯂꯣꯏꯔꯦ ꯑꯗꯣ ꯆꯥꯕꯤꯅꯕꯗꯤ ꯂꯩꯇꯗꯅ ꯁꯨꯝ ꯑꯩ ꯑꯩꯈꯣꯏꯗꯤꯅꯦ ꯆꯥꯛꯁꯦ
ꯑꯣ
ꯁꯨꯃꯥꯏꯅ ꯇꯧꯋꯦꯕ ꯉꯟꯅ ꯊꯣꯡꯉꯁꯨ ꯉꯟꯅ ꯆꯥꯕ ꯌꯥꯗꯦꯕ ꯑꯗꯒꯤꯅꯦ ꯃꯔꯛ ꯍꯦꯛ ꯣꯏꯗꯣꯏꯔꯤꯕꯅꯒꯤꯔꯤꯒꯤ ꯇꯛꯁꯔꯛꯀꯅꯤ ꯒ꯭ꯌꯥꯟ ꯃꯦꯟ ꯑꯃ ꯇꯥꯗꯦ ꯑꯗꯨꯅ ꯑꯩꯅ ꯈ꯭ꯋꯥꯏꯗꯒꯤ ꯐꯕꯗꯤ ꯆꯥꯏꯔꯥ ꯆꯥꯕꯔꯥ ꯉꯟꯅ ꯂꯣꯏꯕꯅ ꯐꯔꯦ ꯑꯔꯥꯝ ꯑꯔꯥꯕ ꯃꯤ ꯆꯥꯖꯔꯅꯤꯅ ꯉꯟꯅ ꯍꯦꯛꯇ ꯂꯣꯏꯊꯣꯛꯑ ꯊꯝꯃꯕꯅꯦ
ꯍ ꯍꯣ
ꯑꯥ ꯀꯩꯅꯣ ꯇꯧꯋꯦ ꯑꯩꯈꯣꯏꯒꯤꯁꯨ ꯑꯥ ꯅꯐꯨꯊꯔꯣꯗꯣ
ꯑ
ꯂꯐꯨꯊꯔꯣꯗꯣ ꯄꯥꯛꯅ ꯂꯐꯨ ꯊꯔꯛ ꯄꯥꯛꯅꯝ ꯑꯃ ꯇꯧꯔꯦ ꯑꯗꯨꯒ ꯀꯩꯅꯣꯕ ꯑꯩꯈꯣꯏꯒꯤ ꯁꯧꯒ꯭ꯔꯤ ꯑꯉꯥꯡꯕꯗꯣ
ꯑꯥ
ꯁꯧꯒ꯭ꯔꯤ ꯑꯉꯧꯕꯗꯣ ꯅꯠꯇꯕ ꯁꯧꯒ꯭ꯔꯤ ꯑꯉꯥꯡꯕꯗꯣ ꯑꯃ ꯊꯣꯡꯖꯤꯜꯂꯦ ꯑꯗꯨꯒ ꯂꯐꯨꯠ ꯇꯔꯨ ꯇꯨꯝꯃꯒ ꯇꯃꯣꯔ ꯑꯇꯄ ꯈꯔ ꯁꯣꯏꯁꯤꯜꯂꯒ ꯊꯣꯡ ꯆꯜꯂꯦ ꯂꯣꯏꯔꯦ ꯆꯥꯛꯀꯗꯤ ꯂꯣꯏꯅ ꯍ ꯑꯗꯨꯒ ꯆꯥꯃꯤꯕꯗꯩꯇꯅ ꯉꯥꯏꯔꯦ ꯃꯣꯏꯅ ꯆꯥꯗꯦ ꯍꯥꯏꯔꯛꯄ ꯉꯥꯏꯔꯦ
ꯑꯣ ꯑꯗꯣ ꯑꯂ ꯀꯊꯔꯣꯗꯣ ꯏꯆꯦ ꯀꯥꯡꯈꯧ ꯉꯧꯔꯒ ꯍꯥꯏꯗꯤ ꯍꯋꯥꯏ ꯃꯪꯒꯜꯒ ꯑꯗꯒꯤ ꯑꯂꯨ ꯌꯥꯝꯗꯕꯤꯗ ꯍꯥꯞꯄꯒ ꯈꯔ ꯊꯥꯎ ꯈꯔ ꯅꯝꯂꯞ ꯇꯧꯔꯒ ꯀꯥꯡꯒꯧ ꯉꯧꯔ ꯆꯥꯕꯁꯨ ꯌꯥꯝ ꯍꯥꯎꯕꯅꯤ
ꯎꯝ ꯍꯥꯎꯋꯦ ꯄꯨꯊꯔꯣ ꯀꯥꯡꯍꯧꯁꯨ ꯍꯥꯎꯋꯦ ꯥꯎꯋꯦ ꯊꯔꯛ ꯑꯗꯨꯝ ꯏꯆꯟꯇ ꯆꯠꯅꯩ ꯅꯠꯇ꯭ꯔꯥ
ꯎꯝ ꯑꯗꯒꯤ ꯍꯥꯏꯗꯤ ꯁꯤꯡꯖꯨꯗ ꯃꯌꯥꯜ ꯑꯣꯏꯅ ꯈꯔ ꯍꯥꯞꯄꯁꯨ ꯑꯗꯨꯝ ꯍꯥꯎꯋꯤꯗꯣ
ꯎꯝ
ꯑꯗꯣ ꯁꯤꯡꯖꯨ ꯍꯥꯏꯔꯒꯩꯆꯦ ꯑꯩꯈꯣꯏꯁꯦ ꯍꯥꯏꯗꯤ ꯄꯨꯜꯂꯒꯒ ꯁꯤꯡꯖꯒ ꯆꯥꯒꯗꯒꯁꯨ ꯀꯨꯏꯔꯦ ꯍꯌꯦꯡꯂ ꯍꯥꯡꯆꯤꯠꯂꯥ ꯀꯩꯅꯣ ꯃꯑꯣꯡ ꯑꯃ ꯌꯦꯡꯉꯒ ꯁꯤꯡꯖꯨ ꯑꯃꯝꯇꯪ ꯆꯥꯁꯤꯗꯅ
ꯌꯥꯏꯌꯦ ꯌꯥꯏꯌꯦ ꯑꯁ ꯆꯥꯥꯁꯦ ꯌꯥꯏꯅꯦ ꯆꯥꯕꯒꯤ ꯊꯧꯔꯝꯁꯦ ꯑꯝꯗꯗꯤ ꯆꯤꯊꯕ ꯌꯥꯕ ꯅꯠꯇꯦꯅꯦ ꯍꯧꯔꯛꯇꯦ ꯀꯥꯏꯅꯤꯗꯤ ꯅꯣꯏꯗ ꯍꯧꯕ ꯍꯧꯔꯛꯑꯗꯤ ꯑꯩꯗꯤ ꯆꯤꯊꯕ ꯇꯧꯔꯝꯃꯣꯏꯗ
ꯑꯣ ꯃꯥꯅꯦ
ꯑꯗꯣ ꯌꯥꯏꯌꯦ ꯍꯌꯦꯡꯁꯨꯣ ꯀꯔꯤ ꯁꯤꯡꯖꯨ ꯆꯥꯖ ꯍꯥꯏꯔꯤꯅꯣꯅꯦ
ꯁꯤꯁꯨꯁꯦ ꯏ ꯆꯦ ꯑꯣꯏꯅ ꯑꯗꯨꯝ ꯍꯥꯏꯗꯤ ꯑꯄꯥꯝꯕ ꯍꯥꯏꯗꯤ ꯑ ꯀꯣꯕꯤꯒꯨꯝꯕ ꯃꯔꯣꯏ ꯃꯄꯥꯡꯒꯤ ꯁꯤꯡꯖꯨ ꯆꯥꯁꯤꯔꯥ ꯅꯠꯇ꯭ꯔꯒꯅ ꯑꯗꯨꯝ ꯃꯔꯣꯏ ꯃꯔꯥꯡꯁꯨ ꯈꯔ ꯑꯗꯨꯝ ꯌꯥꯎꯔꯒ ꯑꯩꯈꯣꯏ ꯃꯤꯃꯤꯒ ꯇꯧꯔꯒ ꯁꯨꯔꯒ ꯆꯥꯁꯤꯔꯥ ꯑꯗꯨꯝ ꯏꯆꯦ ꯍꯣꯏꯒꯤ
ꯀꯩꯅꯣ ꯆꯥꯁꯤꯔꯣ ꯀꯔꯤ ꯀꯔꯥ ꯀꯔꯤꯝꯇ ꯑꯗꯨ ꯑꯗꯥ ꯇꯧꯗꯕꯤꯗ ꯑꯩꯈꯣꯏꯒꯤ ꯃꯤ ꯃꯤ ꯁꯤꯡꯖꯨꯁꯦ ꯇꯧꯔꯒ ꯊꯝꯅꯥ ꯈꯦꯡꯖꯣꯗꯨꯅ ꯃꯣꯏ ꯀꯣꯠꯁꯤ꯭ꯔꯣ
ꯌꯥꯏꯑꯦ ꯍꯥꯏꯗꯤ ꯑ ꯃꯔꯣꯏꯒꯨꯝꯕ ꯑꯣꯏꯅ ꯍꯥꯏꯗꯤ ꯃꯅꯝ ꯅꯨꯡꯁꯤꯅꯕ ꯇꯣꯅꯤꯡꯀꯣꯛꯀꯨꯝꯕ ꯀꯩꯒꯨꯝꯕ ꯈꯔ ꯑꯣꯏꯅ ꯍꯥꯞꯄꯒꯀꯣ
ꯎꯝ ꯑꯗꯨꯃꯥꯏꯅ ꯑꯣꯏꯅ ꯆꯥ ꯊ ꯑꯦꯃꯤ ꯃꯤꯗꯨꯅ ꯈꯔ ꯅꯝꯂꯞ ꯇꯧꯍꯜꯂꯒ ꯑꯩꯈꯣꯏꯒꯤ ꯃꯌꯥꯟ ꯇꯨꯌꯥꯟꯁꯦ ꯃꯔꯨꯞ ꯃꯄꯥꯡ ꯅꯠꯇꯕ ꯑꯇꯣꯞꯄꯖꯤꯡ ꯍꯥꯞꯆꯤꯟꯗꯕꯤꯗꯅꯦ
ꯑ ꯌꯥꯏꯌꯦ ꯏꯆꯦ
ꯑꯗꯨꯃꯥꯏꯅ ꯆꯥꯁ ꯑꯩꯈꯣꯏ ꯀꯌꯥꯃꯨꯛ ꯆꯥꯁꯤꯒꯦ
ꯑꯩꯈꯣꯏꯁꯦ ꯑꯩꯅ ꯁꯨꯝ ꯍꯥꯏꯗꯤ ꯆꯥꯎꯔꯥꯛꯅ ꯁꯨꯝ ꯍꯥꯏꯐꯦꯠ ꯋꯥꯕꯗ ꯃꯤ ꯇꯔꯨꯛ ꯇꯔꯦꯠ ꯁꯨꯃꯥꯏꯅ ꯑꯃꯨ ꯁꯨꯃꯥꯏꯅꯗꯤ ꯁꯨꯗꯧ ꯃꯥꯜꯂꯦ
ꯑꯣ ꯑꯗꯨꯗꯤ ꯑꯩꯈꯣꯏꯁꯦ ꯊꯝꯅꯥ ꯈꯦꯟꯖꯣꯗꯣ ꯀꯩꯅꯣ ꯇꯧꯔꯁꯦ ꯕꯖꯥꯔꯗ ꯄꯨꯊꯣꯔꯛꯄ ꯄꯨꯊꯣꯔꯛꯄꯁꯨ ꯌꯥꯏ ꯄꯨꯊꯣꯔꯛꯇꯕꯁꯨ ꯌꯥꯏ ꯍꯥꯏꯕꯗꯣ ꯉꯝꯗꯦꯕꯀꯣ
ꯑꯥ
ꯑꯗꯨꯅ ꯑꯩꯈꯣꯏ ꯑꯁꯤꯗ ꯄꯨꯈ꯭ꯔꯤ ꯑꯆꯧꯕ ꯑꯃ ꯂꯩꯕꯗꯣ ꯑ ꯄꯨꯈ ꯑꯆꯧꯕ ꯑꯃ ꯁꯃꯜ ꯈꯔ ꯊꯥꯏꯗꯅ
ꯑꯥ
ꯑꯗꯨꯒꯤꯗꯨꯗ ꯊꯝꯕꯥꯜꯒꯤꯗꯨꯗ ꯏꯁꯤꯡ ꯁꯣꯛꯄ ꯑꯣꯏꯅ ꯍꯌꯦꯡꯁꯦ ꯑꯌꯨꯛꯇ ꯆꯠꯂꯒ ꯍꯧꯁꯤꯔꯣ ꯊꯝꯅꯥ ꯈꯦꯡꯖꯣꯡꯗꯣ
ꯌꯥꯏ ꯏꯆꯦ ꯍꯥꯏꯗꯤ ꯑꯌꯨꯛꯇ ꯍꯥꯏꯗꯤ ꯋꯥꯛꯀꯤꯡ ꯑꯣꯏꯅ ꯉꯥꯏꯍꯥꯛ ꯀꯣꯏꯊꯣꯛꯎꯔꯒ ꯀꯣ
ꯑꯗꯨꯒ ꯀꯩꯅꯣ ꯇꯧꯕ ꯊꯝꯅꯥꯗꯨꯗꯅ ꯁꯤꯡꯖꯨꯗꯣ ꯍꯥꯞꯄꯕ
ꯑꯥ
ꯑꯗꯨꯒ ꯀꯣꯠꯂꯒ ꯆꯥꯅꯕꯅ ꯃꯅꯥꯗꯣ ꯍꯦꯛꯑꯕ ꯑꯗꯨꯃꯥꯏꯅ ꯇꯧꯁꯦ ꯑꯗꯣ ꯀꯃꯥꯏꯅ ꯎꯃꯣꯔꯣꯛꯇꯤ ꯂꯩꯅꯕ꯭ꯔꯣ ꯅꯠꯇ꯭ꯔꯒ ꯂꯩꯁꯤꯔꯣ ꯎꯃꯣꯔꯣꯛ ꯈꯔ ꯈꯔ ꯆꯥꯔꯞ ꯇꯧꯕꯗꯣ ꯂꯧꯁꯦ
ꯁꯦ ꯑꯩꯈꯣꯏꯒꯤꯁꯦꯗꯤ ꯂꯣꯏꯕꯨꯗꯤ ꯂꯩ ꯑꯗꯣ ꯍꯥꯏꯗꯤ ꯑꯩꯈꯣꯏꯒꯤ ꯏꯍꯥꯡ ꯍꯥꯝꯃꯒ ꯑꯩꯈꯣꯏ ꯏꯁꯥ ꯁꯥꯗꯦꯕ ꯍꯟꯗꯛꯩꯅ ꯂꯩꯔꯛꯄꯁꯦ ꯑꯗꯣ ꯍꯌꯦꯡꯁꯦ ꯍꯥꯏꯗꯤ ꯈꯔ ꯐꯖꯕ ꯈꯔ ꯊꯥꯗꯧꯕ ꯃꯥꯜꯂꯦꯕ ꯈꯔ ꯑꯗꯨꯝ ꯌꯦꯡꯉꯨꯔꯁꯦ ꯕꯖꯥꯔꯗꯒꯤ
ꯎꯝ
ꯑꯗꯣ ꯏꯆꯦꯍꯣꯏꯒꯤ ꯉꯍꯥꯃꯨ ꯍꯥꯏꯗꯤ ꯃꯃꯥꯡꯗ ꯇꯣꯅꯤꯡꯈꯣꯛ ꯌꯥꯝ ꯐꯍꯧꯕꯗꯣ ꯑꯗꯣ ꯍꯥꯏꯗꯤ ꯍꯧꯖꯤꯛ ꯑꯗꯨꯝ ꯆꯣꯡꯉꯤꯕ ꯅꯠꯇ꯭ꯔꯣ
ꯆꯣꯡꯉ ꯑꯁꯇꯨ ꯅꯤꯡꯐꯣꯛꯁꯤꯗꯤ ꯏꯀꯥꯏ ꯈꯪꯈꯤꯗ꯭ꯔꯕ ꯆꯣꯡꯕꯁꯤꯗꯅꯦ ꯄꯦꯛ ꯄꯛ ꯍꯦꯛ ꯁꯒꯣꯏ ꯆꯣꯡꯉꯤꯁꯦ ꯑꯗꯨꯗꯒꯤ ꯈꯔ ꯐꯨꯑꯁꯦ ꯃꯔꯥ ꯑꯣꯏꯅ ꯃꯔꯥꯅ ꯍꯦꯜꯂꯣꯏ ꯃꯅꯝꯁꯦ
ꯑꯥ ꯃꯔꯥ ꯍꯥꯞꯄꯁꯨ ꯃꯅꯝꯁꯦ ꯌꯥꯝ ꯅꯨꯡꯁꯤꯕꯅꯦ
ꯎꯝ ꯑꯗꯨ ꯃꯔꯥꯗꯣ ꯈꯔ ꯇꯥꯜꯂꯒꯦ ꯒ ꯑꯗꯨꯃꯥꯏꯅ ꯇꯧꯔꯁꯦ ꯑꯗꯒꯤ ꯃꯔꯨꯞ ꯃꯄꯥꯡꯁꯤꯅ ꯇꯨꯅꯤꯡꯈꯣꯡꯅꯦ ꯑꯗꯒꯤ ꯀꯩꯀꯩ ꯍꯥꯞꯁꯤꯒꯦ ꯐꯛꯄꯥꯏꯒ ꯍꯥꯞꯁꯤꯔꯣ
ꯄꯁꯦ ꯑꯗꯨꯝ ꯍꯥꯏꯗꯤ ꯌꯥꯝ ꯍꯥꯞꯇ꯭ꯔꯒꯁꯨ ꯃꯇꯣꯟ ꯑꯃꯅꯤ ꯑꯗꯨꯝ ꯍꯥꯞꯄ ꯏ ꯍꯥꯏꯒꯡꯁꯦ ꯑꯗꯨ
ꯑꯗꯣ ꯇꯦꯛꯇꯥ ꯃꯅꯥ ꯄꯥꯟꯕ꯭ꯔꯣ ꯅꯣꯏꯗ
ꯇꯦꯇꯥ ꯃꯅꯥꯁꯦ ꯑꯩꯈꯣꯏ ꯃꯅꯤꯡꯗ ꯄꯥꯝꯕꯤ ꯃꯆꯥ ꯑꯃꯗꯤ ꯄꯥꯜꯂꯦ ꯑꯗꯣ ꯍꯟꯗꯛꯁꯦ ꯃꯇꯣꯟ ꯈꯔ ꯆꯣꯡꯕꯅꯦ ꯑ ꯑꯗꯨꯁꯨ ꯍꯥꯞꯁ ꯍꯥꯏꯔꯣ ꯏꯆꯦ
ꯇꯦꯛꯇꯥ ꯃꯅꯥꯗꯨꯁꯨ ꯈꯔ ꯍꯥꯞꯆꯟꯅꯤꯡꯅꯦ ꯇꯦꯛꯇꯥꯗꯣ ꯅꯣꯏ ꯍꯩꯅꯕ ꯍꯩꯅꯗꯕ꯭ꯔꯗꯤ ꯈꯪꯗꯦ ꯑꯩꯗꯤ ꯑꯗꯨꯝ ꯄꯥꯝꯖꯩꯌꯦꯕ
ꯑꯁ ꯄꯥꯝꯖꯕꯩ ꯋꯥꯗꯤꯁꯦ ꯑꯗꯨꯝ ꯑꯁ ꯄꯥꯝꯃꯦ ꯍꯥꯏꯗꯤ ꯃꯥꯏꯔꯦꯟ ꯊꯣꯡꯕꯒꯨꯝꯕꯗꯒ ꯊꯥꯛꯄꯗꯣ ꯌꯥꯝ ꯍꯥꯎꯋꯤꯗꯅ ꯃꯅꯝꯒ ꯅꯨꯡꯁꯤꯔꯒ ꯑꯗꯨꯗꯤ ꯍꯥꯏꯗꯤ ꯑꯩꯈꯣꯏ ꯃꯥꯅ ꯑꯩꯈꯣꯏꯒꯤ ꯏꯃꯥ ꯆꯧꯁꯤ ꯑꯃꯒꯤꯗ ꯆꯥ